ꯑꯥꯎ
ꯍꯔꯥꯎ
ꯍꯜꯂꯣ ꯀꯩꯗꯧꯔꯤꯅꯣ
ꯀꯩꯁꯨ ꯇꯧꯗꯦ ꯍꯤꯞꯄꯤꯅꯦ
ꯉꯁꯤꯗꯤ ꯀꯩ ꯇꯧꯔꯒꯦ
ꯀꯩꯁꯨ ꯇꯧꯗꯦꯗ ꯁꯟꯗꯦꯅꯤꯅ ꯁꯨꯝ ꯂꯩ
ꯑꯁ ꯑꯣ ꯍꯤꯡꯒꯣꯜꯒꯨꯝꯕ ꯂꯩꯇ꯭ꯔꯣ
ꯍꯤꯡꯒꯣꯜ ꯂꯥꯏꯔꯁꯨ ꯁꯟꯗꯦꯅꯦ ꯍꯤꯡꯒꯣꯜ ꯁꯨꯕ ꯌꯥꯗꯦꯗꯅ
ꯅꯠꯇꯦ ꯍꯥꯏꯗꯤ ꯍꯤꯡꯒꯣꯜꯀꯨꯝꯕꯗ ꯊꯕꯤ ꯆꯨꯖꯥꯛꯀꯨꯝꯕ ꯂꯩꯗꯅ
ꯂꯩꯇꯦꯍꯦ ꯍꯤꯟꯖꯥꯡ ꯅꯥꯄꯤ ꯉꯥꯛꯇ ꯂꯩ
ꯑꯣ ꯑꯈꯣꯏꯗꯤ ꯊꯕꯤꯒ ꯆꯨꯖꯥꯛ ꯂꯩꯕꯅꯤꯅ ꯑꯁ ꯍꯧꯖꯤꯛꯇꯤ ꯋꯦꯗꯔꯁꯤꯒ ꯆꯨꯖꯥꯛꯇꯣ ꯐꯨꯠꯂ ꯆꯥꯔꯅꯤ ꯅꯪꯁꯨ ꯄꯥꯝꯃꯗꯤ ꯍꯥꯏꯔꯛꯑꯣ ꯄꯤꯔꯛꯀꯦ ꯍꯦ
ꯄꯥꯝꯃꯦ ꯄꯥꯝꯃꯦ ꯊꯥꯔꯛꯑꯣ
ꯎꯝ ꯀꯩꯅꯣꯗꯅꯤꯗ ꯃꯥꯟꯅꯒꯗꯧ ꯃꯥꯜꯂꯦ ꯃꯐꯝꯗꯤ ꯑꯍꯥ ꯅꯪꯒꯤꯗꯣ ꯈꯔ ꯁꯣꯏꯕ ꯃꯥꯜꯂꯤꯅꯦ ꯍꯦ ꯍꯦ
ꯅꯠꯇꯦ ꯃꯤꯁꯦꯁ ꯌꯦꯡꯕꯗ ꯅꯣꯛꯅꯤꯡ ꯍꯥ ꯍꯥ ꯍꯥ
ꯍꯥ
ꯑꯩꯒ ꯍꯧꯖꯤꯛꯇ ꯉꯥꯡꯕ ꯂꯣꯏꯕꯅꯤꯅꯦ ꯃꯥꯗꯣ
ꯍꯦ ꯍꯦ ꯍꯧꯖꯤꯛꯇ ꯃꯥꯗꯣ ꯊꯔꯣꯏꯒꯤ ꯀꯩꯅꯣ ꯀꯔꯤꯅꯣ ꯑꯁ ꯁꯥꯔ ꯂꯣꯏꯔꯝꯅꯤ
ꯅꯨꯡꯉꯥꯏꯕꯅꯦ ꯏꯃꯥꯟꯅꯕꯤꯅꯦ
ꯎꯝ ꯏꯆꯦꯅꯤ ꯏꯆꯦ ꯍꯥ ꯍꯥ
ꯍꯥ ꯏꯃꯥꯟꯅꯕꯤꯅꯦ ꯑꯩꯒꯤꯗꯤ
ꯑꯣ
ꯏꯕꯥꯅꯤ ꯑꯗꯨꯝ ꯁꯥꯕꯅꯦ ꯅꯍꯥꯟ ꯕꯨꯠꯀꯤ ꯋꯥꯔꯤ ꯁꯥꯥꯏ ꯍꯥꯏꯕꯗꯣ ꯏꯕꯥꯟꯅꯤꯅꯦ ꯍꯤ ꯍꯤ
ꯑꯣ ꯑꯩꯉꯣꯟꯗ ꯔꯤꯄꯤꯠ ꯇꯧꯔꯑꯣꯅꯦ ꯑꯗꯨꯗꯤ ꯑꯩꯁꯨ ꯇꯥꯒꯦꯅꯦ
ꯑꯩꯁ ꯑꯗꯨꯗꯤ ꯉꯝꯗ꯭ꯔꯦ ꯃꯣꯏ ꯈꯨꯟꯗ ꯎꯝ ꯀꯩꯅꯣꯝꯃ ꯑꯩꯈꯣꯏ ꯑꯣꯖꯥ ꯇꯧꯃꯤꯟꯅꯕ ꯅꯨꯄꯥ ꯑꯃ
ꯑꯥ
ꯂꯥꯏ ꯎꯏ ꯍꯥꯏꯌꯦ ꯑꯗꯨꯗꯒꯤ ꯍꯧꯈꯤꯕꯅꯤ ꯋꯥꯔꯤꯗꯣ
ꯑꯣ ꯑꯣ ꯅꯍꯥꯟ ꯑꯣ ꯑꯩꯁꯨ ꯑꯗꯨꯗꯣ ꯈꯔ ꯇꯥꯏ ꯍꯥꯏꯗꯤ ꯑꯩꯈꯣꯏ ꯈꯨꯟꯒꯤ ꯃꯤ ꯑꯣꯏꯕꯩꯅꯤꯅꯀꯣ
ꯑꯣ ꯅꯣꯏ ꯃꯤ ꯅꯣꯏ ꯈꯨꯟ ꯃꯟꯅꯕ꯭ꯔꯣ
ꯍꯣꯏ ꯍꯣꯏ
ꯑꯣ ꯑꯗꯨꯗꯣ ꯑꯣꯏꯔꯝꯅꯤ ꯂꯣꯛ ꯑꯃ ꯂꯩꯕ ꯃꯅꯥꯛꯇꯨꯗ ꯕꯨꯠ ꯎꯋꯦ ꯍꯥꯏꯅꯀꯣ ꯑꯗꯨꯗꯒꯤ ꯍꯧꯈꯤꯕꯅꯤ ꯑꯗꯨ ꯂꯣꯛꯀꯦ ꯋꯥꯔꯤꯗ
ꯑꯣ ꯑꯩꯁꯨ ꯐꯖꯅꯗꯤ ꯈꯪꯗꯦꯗꯣ ꯅꯍꯥꯟ ꯍꯥꯏꯔꯛꯑꯦꯕ ꯑꯗꯨ ꯎꯕꯗꯒꯤ ꯃꯥꯗꯣ ꯅꯥꯔꯛꯄ ꯍꯧꯔꯦ ꯍꯥꯏꯔꯦ ꯑꯗꯨꯒ ꯃꯣꯏ ꯃꯃꯥꯅ ꯑꯃꯨꯛ ꯂꯥꯏ ꯈꯨꯔꯨꯝꯕꯤꯌꯦ ꯑꯗꯨꯒ ꯑꯃꯨꯛ ꯐꯔꯛꯈ꯭ꯔꯦ ꯑꯗꯣ ꯃꯃꯥꯗ ꯑꯃꯨꯛ ꯀꯩꯅꯣ ꯇꯧꯕ ꯈꯪꯗꯦ ꯑꯗꯨꯃꯥꯏꯅ ꯍꯥꯏꯔꯛꯄꯅꯦ ꯅꯍꯥꯟ
ꯈꯪꯗ꯭ꯔꯗꯤ ꯃꯥꯒ ꯍꯌꯦꯡꯂ ꯅꯪ ꯁꯪ ꯁꯪꯕ ꯃ ꯇꯝꯗ ꯆꯠꯂꯒ ꯋꯥꯔꯤꯗꯣ ꯐꯖꯅ ꯇꯥꯟꯅꯔꯒ ꯍꯥꯏꯔꯛꯎꯀꯣ ꯑꯃꯨꯛ
ꯍꯣꯏ ꯍꯣꯏ ꯍꯥꯏꯔꯀꯦ ꯍꯥꯏꯔꯀꯦ ꯎꯝ ꯎꯝ ꯑꯗꯨ ꯅꯣꯏ ꯃꯅꯥꯛꯇꯗꯤ ꯕꯨꯠꯀꯤꯒꯨꯝꯕ ꯋꯥꯔꯤ ꯂꯩꯇ꯭ꯔꯣꯅꯦ
ꯁ꯭ꯀꯨꯜꯒꯤꯁꯨ ꯌꯥꯝ ꯂꯩꯌꯦꯗ ꯃꯥ ꯃꯥꯁꯨ ꯁꯥꯕꯒ ꯇꯧꯈꯤꯕꯒꯤ ꯑꯩꯒꯤ ꯍꯧꯔꯦ ꯑꯃꯨꯛ ꯁꯥꯔꯤꯉꯩꯗ ꯅꯨꯡꯉꯥꯏꯕꯅꯤ ꯏꯕꯥꯅꯤꯗꯤ ꯑꯗꯨꯒꯨꯝꯕ ꯋꯥꯔꯤ ꯉꯥꯛꯇꯅꯦ ꯁꯥꯟꯅꯔꯗꯤ
ꯂꯤꯟꯒꯤꯒꯨꯝꯕ
ꯑꯣ ꯏꯕꯥꯅꯤꯁꯨ ꯁꯥꯕ ꯌꯥꯏꯅ ꯀꯩꯗꯧꯔꯒꯦ ꯍꯦ ꯍꯦ
ꯂꯤꯟꯒꯤꯒꯨꯝꯕ ꯉꯥꯛꯇꯅꯤ ꯏꯕꯥꯅꯤꯅ ꯋꯥꯔꯤ ꯁꯥꯟꯅꯔꯤꯖꯦ
ꯑꯣ ꯅꯪ ꯂꯤꯟ ꯍꯥꯠꯈ꯭ꯔꯕꯣ
ꯑꯦ ꯉꯝꯗꯦꯍꯦ ꯑꯩ ꯂꯤꯟꯗꯤ ꯀꯤꯌꯦ
ꯑꯣ ꯑꯁ ꯃꯤꯗꯤ ꯏꯁꯂꯤꯟꯗꯣ ꯍꯥꯎꯋꯦ ꯍꯥꯎꯋꯦ ꯍꯥꯏꯅꯦ
ꯑꯁ ꯑꯩꯗꯤ ꯂꯤꯟ ꯆꯥꯕ ꯃꯤꯐꯥꯎ ꯀꯩꯅꯣ ꯈꯨꯠ ꯁꯝꯅꯕꯒ ꯀꯤꯌꯦ
ꯍꯣꯏꯅꯦ ꯑꯗꯨꯝ ꯈꯜꯂꯣꯅꯦ ꯑꯁ ꯂꯤꯟꯕꯨ ꯀꯃꯥꯏꯅ ꯆꯥꯗꯣꯏꯅꯣ ꯈꯜꯂꯣꯅꯦ ꯑꯗꯨꯝ ꯍꯩꯅꯗꯦ ꯍꯥꯠꯄꯕꯨꯗꯤ ꯉꯝꯃꯦ ꯑꯗꯣ ꯆꯥꯕꯗꯤ ꯁꯨꯡꯉꯝ ꯉꯝꯗ꯭ꯔꯦꯍꯦ
ꯃꯤ ꯏꯅꯥꯎꯅꯨꯄꯥ ꯑꯃꯅ ꯃꯥꯅ ꯂꯤꯟ ꯍꯥꯠꯄꯗꯤ ꯉꯝꯗꯕ ꯆꯥꯕꯗꯤ ꯌꯥꯕ
ꯑꯝꯃꯅꯤꯅꯦ ꯑꯗꯨꯨꯁꯨ ꯑꯥ
ꯍꯥꯞꯄꯗꯤ ꯉꯝꯗꯦ ꯆꯥꯕꯗꯤ ꯍꯩ ꯌꯥꯏ ꯍꯥꯏ
ꯎꯝ ꯎꯝ ꯑꯁ ꯈ꯭ꯔꯤꯁꯃꯥꯁ ꯃꯇꯝꯒꯤ ꯕꯨꯠꯀꯨꯝꯕꯒꯤ ꯋꯥꯔꯤꯗꯣ ꯁꯥꯟꯅꯁꯦꯅ
ꯅꯪꯉꯣꯟꯗꯗꯤ ꯁꯥꯅꯤꯡꯉꯥꯏ ꯂꯩꯇꯦ ꯂꯣꯏ ꯂꯣꯏꯈ꯭ꯔꯦ ꯋꯥꯔꯤꯗꯣ
ꯂꯣꯏꯈ꯭ꯔꯕꯣ
ꯂꯣꯏꯈ꯭ꯔꯦ ꯃꯥꯒ ꯉꯁꯥꯏ ꯂꯤꯟꯒꯤ ꯋꯥꯔꯤꯁꯨ ꯂꯣꯏꯈ꯭ꯔꯦ ꯑꯅꯤ ꯑꯍꯨꯝꯔꯛ ꯇꯧꯕꯗ
ꯑꯁ ꯎꯝ
ꯃꯥꯒ ꯁꯥꯟꯅꯔꯗꯤ ꯑꯃꯨꯛ ꯂꯩꯒꯅꯤ ꯏꯕꯥꯟꯅꯤꯗꯤ ꯑꯗꯨꯒꯨꯝꯕ ꯈꯛꯇ ꯁꯥꯟꯅꯩꯌꯦꯕ ꯁꯅꯥꯕꯗꯨ
ꯑꯗꯨꯗꯤ ꯅꯣꯏ ꯋꯥꯔꯤ ꯁꯦꯝꯕ ꯃꯥꯜꯂꯦꯗ
ꯋꯥꯔꯤ ꯁꯦꯝꯕ ꯅꯠꯇꯦ ꯑꯁꯦꯡꯕ ꯋꯥꯔꯤꯅꯦ ꯏꯕꯥꯟꯅꯤꯗꯤ ꯈꯪꯅꯝꯅꯤꯅ ꯑꯗꯨꯝ ꯀꯔꯤ ꯍꯥꯏꯁꯤꯔ
ꯑꯣ
ꯋꯥꯔꯤꯒ ꯁꯥꯟꯅꯕꯗꯨ ꯌꯥꯝ ꯅꯨꯡꯉꯥꯏꯕ
ꯑꫭ ꯑꯈꯣꯏ ꯈꯨꯟꯒꯤꯁꯨ ꯑꯁ ꯅꯍꯥꯟꯋꯥꯏꯗꯤ ꯌꯥꯝ ꯂꯩꯕꯅꯦ ꯑꯗꯣ ꯍꯟꯗꯛꯇꯤ ꯌꯥꯝꯔꯛꯇ꯭ꯔꯦꯗ
ꯁ꯭ꯀꯨꯜꯒꯤ ꯑꯥ ꯃꯊꯛ ꯁ꯭ꯀꯨꯜ ꯂꯩꯕꯗꯣ ꯑꯗꯨꯒꯤ ꯁ꯭ꯀꯨꯜ ꯃꯅꯤꯡꯗꯁꯨ ꯂꯣꯛ ꯂꯩꯕꯗꯨꯖꯨꯝ ‌ꯐꯠꯇꯦ ꯍꯥꯏꯅ ꯅꯣꯏꯒꯤꯗꯣ
ꯍꯣꯏ ꯑꯗꯣ ꯅꯍꯥꯟꯋꯥꯏꯗꯤ ꯀꯣ ꯃꯣꯏ ꯑꯗꯨꯗ ꯂꯥꯏ ꯈꯨꯔꯨꯝꯕꯁꯨ ꯆꯠꯄꯅꯦꯕꯀꯣ ꯑꯗꯨꯗꯒꯤꯗꯤ ꯈꯔ ꯐꯈ꯭ꯔꯕ ꯃꯥꯜꯂꯦ
ꯑꯗꯣ ꯑꯃꯨꯛ ꯈꯨꯔꯨꯝꯕ ꯆꯠꯂꯣ ꯀꯅꯥ ꯈꯪ ꯂꯣꯏ ꯐꯈ꯭ꯔꯗꯤ
ꯋꯥꯏ ꯑꯁ ꯈ꯭ꯔꯤꯁꯃꯥꯁ ꯃꯇꯝꯗꯩꯅꯦ ꯍꯦꯟꯕꯁꯦ ꯕꯨꯠꯁꯦ
ꯃꯣꯏꯁꯨ ꯀꯨꯝꯍꯩꯗꯣ ꯌꯥꯎꯕ ꯂꯥꯛꯄ ꯑꯣꯏꯔꯝꯅꯤ
ꯎꯝ ꯃꯄꯥꯟ ꯊꯣꯛꯄꯗ ꯃꯤ ꯁꯥꯔꯒꯀꯣ ꯃꯤ ꯁꯥꯔ ꯂꯥꯛꯄ ꯌꯥꯎꯕ ꯑꯗꯨꯒ
ꯀꯩ ꯍꯥꯏꯁꯤꯔ ꯅꯣꯡꯁꯨ ꯆꯨꯗꯕꯤ ꯀꯩꯅꯣ ꯏꯃꯝ ꯃꯝꯕ ꯃꯇꯝ ꯂꯩꯗꯅ ꯂꯩꯆꯤꯟꯅ ꯑꯗꯨꯒꯨꯝꯕ ꯃꯇꯝꯗꯁꯨ ꯃꯣꯏ ꯊꯣꯛꯄ ꯃꯇꯝꯅꯦ ꯍꯥꯏꯌꯦ
ꯍꯣꯏ ꯅꯣꯏ ꯑꯥꯗ ꯅꯣꯡ ꯆꯨꯕ꯭ꯔꯣ ꯍꯧꯖꯤꯛ
ꯆꯨꯗꯦ ꯍꯧꯖꯤꯛꯄꯨꯗꯤ
ꯑꯣ ꯑꯈꯣꯏꯗꯗꯤ ꯂꯣꯏꯔꯦ ꯉꯁꯥꯏ ꯑꯌꯨꯛ ꯄꯨꯡ ꯄꯨꯡ ꯃꯔꯤ ꯃꯈꯥꯏ ꯑꯗ꯭ꯋꯥꯏꯗꯒꯤ ꯍꯧꯖꯤꯛꯐꯥꯎ ꯑꯗꯨꯝ ꯆꯨꯔ ꯂꯩꯔꯤꯅꯦ
ꯈꫭꯏꯗꯤ ꯉꯁꯥꯏꯄꯨꯗꯤ ꯆꯨꯗꯦ ꯑꯥ ꯄꯨꯡ ꯃꯥꯄꯟ ꯑꯗ꯭ꯋꯥꯏꯗ ꯀꯣ ꯉꯤꯍꯥꯛ ꯆꯨꯔꯝꯃꯦ ꯑꯗꯨꯗꯩ ꯆꯨꯗ꯭ꯔꯦ ꯑꯁꯤꯒꯨꯝꯕ ꯅꯨꯃꯤꯠꯁꯦ ꯆꯨꯖꯥꯛꯇꯣ ꯃꯩ ꯇꯤꯛꯑꯒ ꯆꯥꯔꯒ ꯂꯩꯕ ꯌꯥꯝ ꯅꯨꯡꯉꯥꯏꯗꯧꯕ ꯅꯨꯃꯤꯠꯅꯤ
ꯑꯗꯨꯅ ꯑꯈꯣꯏꯗꯤ ꯐꯨꯠꯂ ꯂꯩꯔꯦ ꯉꯁꯤꯒꯤꯗꯤ
ꯐꯨꯠꯄꯕꯨꯗꯤ ꯄꯥꯝꯃꯦ ꯑꯗꯨꯕꯨ ꯀꯌꯥꯝ ꯄꯥꯝꯃꯦ ꯑꯩꯗꯤ
ꯍꫭꯏ ꯃꯩꯗꯩ ꯑꯗꯨ ꯍꯦꯟꯅ ꯍꯥꯎꯇ‌꯭ꯔꫭ
ꯃꯩꯗ ꯂꯧꯔꯒ ꯆꯥꯕꯗꯣ ꯃꯩꯗ ꯇꯤꯛꯑꯒ
ꯎꯝ
ꯑꯗꯨꯅ ꯍꯥꯎꯋꯦ
ꯎꯝ
ꯅꯍꯥꯟ ꯃꯥ ꯅꯨꯄꯥ ꯑꯃ ꯕꯨꯠ ꯎꯋꯦ ꯍꯥꯏꯕꯗꯣ
ꯍꯣꯏ ꯍ
ꯑꯗꯨꯒꯤ ꯂꯣꯛꯇꯣ ꯑꯥ ꯁ꯭ꯀꯨꯜ ꯃꯊꯛꯇ ꯂꯣꯛ ꯑꯃ ꯂꯩꯕꯗꯒꯤ ꯇꯥꯔꯛꯄ ꯏꯁꯤꯡꯅꯤꯗꯅ ꯂꯣꯛꯅꯤꯗꯅ ꯑꯗꯣ ꯃꯅꯥꯏꯗꯅ ꯑꯗꯨ ꯑꯥ ꯃꯊꯛꯇꯨꯗ ꯊꯥꯏꯅ ꯀꯩ ꯍꯥꯏꯁꯤꯔꯥ ꯅꯨꯄꯥ ꯑꯃ ꯍꯥꯏꯕ꯭ꯔꯥ ꯊꯧꯔꯤ ꯌꯥꯜꯂꯒ ꯁꯤꯔꯝꯃꯦ ꯍꯥꯏꯕꯗꯣ꯫
ꯑꯁ ꯍꯣꯏ ꯍꯣꯏ ꯍꯣꯏ
ꯈꯪꯕ꯭ꯔꯥ ꯅꯪ
ꯈꯪꯉꯦ ꯑꯗꯨꯒꯨꯝꯕꯗꯤ ꯀꯨꯏꯈ꯭ꯔꯕ ꯋꯥꯔꯤꯅꯤꯗ꯫
ꯀꯨꯏ ꯈꯔꯁꯨ ꯕꯨꯠꯇꯤ ꯕꯨꯠꯅꯦꯗꯅꯥ꯫ ꯁꯤꯗꯦꯗꯤꯅ ꯃꯣꯏꯗꯤ ꯀꯅꯥ ꯈꯪ ꯀꯣꯏꯔꯛꯄ꯭ꯔꯥ ꯑꯗꯨ ꯂꯝꯕꯤꯗꯨꯗ꯫
ꯎꯝ
ꯑꯩꯅ ꯃꯉꯣꯟꯗ ꯑꯗꯨꯃꯥꯏꯅ ꯍꯥꯏꯕ ꯍꯣꯏ ꯑꯗꯨꯃꯥꯏꯅ ꯇꯧꯕꯁꯨ ꯌꯥꯏꯀꯣ ꯍꯥꯏ ꯑꯗꯨ ꯅꯨꯄꯤꯗꯨ
ꯑꯗꯨꯒ ꯑꯁ ꯍꯅꯨꯕꯤ ꯌꯥꯝ ꯊꯣꯛꯄꯅꯤꯅꯦ ꯕꯨꯠꯇꯣ꯫
ꯍꯣꯏ ꯏꯁ ꯇꯜꯂꯦꯍꯦ ꯑꯗꯨ ꯂꯣꯛ ꯃꯅꯥꯛꯇꯨꯗꯔꯥ ꯁꯣꯔꯣꯛꯇꯨꯗ
ꯑꯩꯈꯣꯏ ꯈꯨꯟꯒꯤ ꯂꯣꯛꯀꯤ ꯀꯩꯅꯣ ꯑ ꯑꯃ ꯂꯩꯅ ꯕ꯭ꯔꯤꯖ ꯑꯃ ꯂꯩꯅ
ꯍꯣꯏ
ꯑꯗꯨꯗꯨꯀꯣ ꯑꯥ ꯀꯩꯅꯣ ꯃꯄꯥꯟꯗꯩ ꯃꯄꯥꯟꯗꯒꯤ ꯃꯄꯥꯟ ꯂꯝꯗꯒꯤ ꯂꯥꯛꯄ ꯃꯤꯗꯣ ꯂꯥꯏ ꯈꯨꯔꯨꯝꯕ ꯂꯥꯛꯄꯅꯦꯕ꯫ ꯂꯥꯏ ꯈꯨꯔꯨꯝꯕ ꯂꯥꯛꯄꯗꯣ ꯃꯣꯏꯗꯣ ꯑꯁ ꯈꯪꯗꯦ ꯕꯨꯠ ꯆꯪꯕꯩꯔꯣ ꯈꯪꯗꯦ ꯑꯗꯨꯗꯣ ꯆꯦꯜꯂꯒꯀꯣ ꯑꯗꯨꯒꯤ ꯕ꯭ꯔꯤꯖꯇꯣ ꯑꯗꯨꯒꯤꯗ ꯆꯣꯡꯊꯔꯒ ꯑꯗꯨꯝ ꯁꯤꯈꯤꯕ ꯌꯥꯎꯋꯦꯕꯀꯣ꯫ ꯑꯗꯨ ꯕꯨꯠꯁꯨ ꯌꯥꯝ ꯐꯠꯇꯕꯅꯦ꯫ ꯑꯗꯣ ꯑꯗꯨ ꯃꯈꯥꯗ ꯆꯠꯂꯗꯤ ꯑꯗꯣ ꯃꯪꯗꯣ ꯐꯠꯇ꯭ꯔꯒꯅꯤ ꯑꯗꯨꯝ
ꯑꯩꯗꯤ ꯑꯗꯨ ꯃꯐꯝꯗꯣ ꯇꯜꯂꯦ ꯑꯁꯤ ꯁ꯭ꯀꯨꯜꯗꯨꯗꯁꯨ ꯌꯥꯝ ꯐꯠꯇꯦꯗ ꯑꯩꯗꯤ ꯇꯜꯂꯦ꯫
ꯍꯣꯏ
ꯅꯨꯡꯁꯤꯠꯅ ꯀꯟꯕꯅꯦ ꯑꯩ ꯉꯥꯏꯍꯥꯛ ꯂꯩꯔꯝꯃꯦꯕ ꯑꯗꯨꯗ
ꯑꯣ ꯆꯥ
ꯑꯗꯨ ꯑꯩꯅ ꯇꯟꯥꯟꯕꯒꯤ ꯑꯃꯨꯛ ꯆꯠꯈ꯭ꯔꯕ ꯑꯩꯈꯣꯏ ꯄꯨꯄꯨꯈꯣꯏꯒꯤ ꯁ꯭ꯀꯨꯜꯅꯦꯕ꯫
ꯑꯣ ꯑꯣ
ꯎꯝ ꯑꯁꯤ ꯅꯣꯏ ꯑꯩ ꯉꯁꯥꯏ ꯋꯥꯔꯤ ꯁꯥꯅꯕ ꯅꯨꯄꯤꯗꯣ ꯏꯕꯥꯟꯅꯤ ꯑꯣꯖꯥ ꯇꯨꯃꯤꯟꯅꯕꯅꯦ ꯑꯗꯨꯗ
ꯑꯣ
ꯕ꯭ꯔꯦꯛꯀ ꯇꯥꯔꯛꯑꯗꯤ ꯑꯩꯈꯣꯏꯗꯣ ꯁꯤꯡꯖꯨ ꯆꯥꯔꯒꯀꯣ ꯊꯥꯏꯅ ꯕꯨꯠ ꯎꯕ ꯅꯨꯄꯥꯥꯗꯣ ꯃꯥꯒ ꯑꯩꯈꯣꯏ ꯁꯤꯡꯖꯨ ꯍꯦꯛ ꯍꯦꯛ ꯆꯥꯕꯅꯦ꯫
ꯑꯣ ꯑꯗꯨꯗꯤ ꯑꯩ ꯅꯪ ꯈꯪ ꯑꯩ ꯑꯩꯁꯦ ꯅꯪꯕꯨ ꯈꯪꯉꯦꯕꯣ꯫
ꯈꯪꯉꯝꯅꯤ ꯍꯣꯏ ꯁꯤꯡꯖꯨ ꯍꯦꯛ ꯍꯦꯛ ꯆꯥꯕꯅꯦ ꯃꯥ ꯑꯗꯨ ꯅꯨꯄꯥꯗꯣ ꯌꯥꯝ ꯉꯥꯡꯗꯦꯗꯅ꯫ ꯁꯤꯡꯖꯨ ꯆꯥꯔꯗꯤꯀꯣ ꯋꯥ ꯃꯆꯦꯠ ꯃꯆꯦꯠ ꯃꯆꯦꯠ ꯌꯥꯝ ꯊꯣꯛ ꯄꯅꯤ ꯅꯨꯡꯉꯥꯏꯕꯨ ꯅꯨꯡꯉꯥꯏꯕꯅꯦ
ꯑ
ꯑꯩꯈꯣꯏꯗꯤ ꯃꯣꯔꯣꯛ ꯌꯥꯝ ꯌꯥꯝ ꯍꯥꯞꯄꯦꯕ ꯁꯥꯏ ꯍꯦ ꯁꯥꯏꯍꯦ ꯅꯨꯡꯁꯤꯍꯦ꯫
ꯑꯥ ꯈꯪꯗ꯭ꯔ‌ꯦꯅ‌ꯦ ꯍꯟꯇꯛ ꯃꯇꯝꯁꯤꯒ ꯕꯨꯠꯀ ꯃꯤꯒ ꯆꯞ ꯃꯥꯟꯅꯈ꯭ꯔꯦ
ꯆꯞ ꯃꯥꯟꯅꯥꯈ꯭ꯔꯦ ꯕꯨꯠꯇꯒꯤ ꯍꯦꯟꯅ ꯃꯤꯕꯨ ꯑꯣꯏꯅ ꯀꯤꯈ꯭ꯔꯦ ꯅꯨꯄꯥ ꯐꯥꯎꯗꯨꯃꯨꯛ ꯀꯤꯔꯗꯤ ꯏꯁ ꯅꯨꯄꯤ ꯑꯣꯏꯔꯗꯤ ꯅꯨꯄꯤꯅ ꯎꯕ ꯑꯣꯏꯔꯗꯤ ꯁꯤꯕꯨ ꯁꯤꯒꯗ꯭ꯔꯥꯅ ꯀꯅꯥ ꯈꯪ ꯑꯗꯨ ꯕꯨꯠꯗꯣ ꯅꯨꯄꯤꯔ ꯅꯨꯞ ꯄꯔꯥ ꯍꯪꯉꯣ
ꯑꯩ ꯈꯪꯅꯤꯡꯉꯦ ꯑꯍꯟꯕꯗ ꯅꯨꯄꯤꯔ ꯅꯨꯞ ꯄꯔ ꯅꯥꯍꯔ
ꯑꯣ ꯑꯁ ꯕꯨꯠ ꯑꯁꯦꯡꯕ ꯕꯨꯠ ꯎꯕꯁꯦ ꯀꯩꯅꯣꯝꯗꯤ ꯇꯧꯕ ꯃꯥꯜꯂꯤꯅꯦ ꯑꯁ ꯑꯩꯁꯨ ꯑꯃꯨꯔꯛ ꯊꯦꯡꯅ ꯈ꯭ꯔꯦꯕꯀꯣ ꯑꯗꯣ ꯕꯨꯠ ꯑꯣꯏꯕ꯭ꯔꯥ ꯑꯩꯒꯤ ꯋꯥꯈꯜꯂꯣꯟꯅꯔꯣ ꯈꯪꯗꯦꯕꯀꯣ
ꯎꯝ ꯅꯪ ꯀꯤꯅ ꯆꯠꯂꯗꯤ ꯅꯪꯒꯤ ꯃꯤꯛꯇ ꯑꯗꯨꯃꯥꯏꯅ ꯎꯅꯤꯍꯦ
ꯍꯣꯏ ꯍꯣꯏꯅꯦ ꯍꯥꯏꯗꯤ ꯃꯄꯥꯟ ꯊꯣꯛꯄꯅꯦꯕꯀꯣ ꯃꯄꯥꯟ ꯊꯣꯛꯀꯦ ꯊꯣꯛꯄ ꯑꯗꯣ ꯑꯩꯅ ꯂꯝꯕꯤꯔꯣꯝꯗ ꯌꯦꯡꯕꯗ ꯀꯩꯅꯣꯝ ꯑꯃ ꯑꯥ ꯍꯨꯏꯔ ꯅꯠ ꯅꯠꯇ꯭ꯔꯒ ꯍꯧꯗꯣꯡ ꯂ‌ꯣꯀꯣ ꯌꯥꯝ ꯊꯨꯅ ꯆꯦꯟꯈꯤꯕꯀꯣ
ꯎꯝ
ꯑꯗꯣ ꯍꯦꯛ ꯎꯕꯒ ꯑꯩꯒꯤ ꯀꯩ ꯍꯥꯏꯁꯤꯔ ꯒꯨꯁꯕꯝ
ꯍꯥꯏꯕ꯭ꯔꯥ ꯑꯁ ꯈꯪꯗꯦꯅꯦ ꯑꯗꯨꯗꯣꯂꯣꯏ ꯆꯣꯡꯉꯛꯈ꯭ꯔꯦ ꯑꯗꯨꯒ ꯑꯩꯒꯤ ꯏꯁꯥꯖꯦ ꯀꯩꯅꯣꯝ ꯏꯪꯕꯒ ꯀꯩ ꯍꯥꯏꯁꯤꯔꯥ ꯒ꯭ꯌꯥꯟ ꯇꯥꯔꯛꯇꯕꯗꯣ
ꯒ꯭ꯌꯥꯟ ꯃꯥꯡꯕꯅꯦ
ꯍꯣꯏ ꯍꯣꯏ ꯑꯗꯨꯃꯥꯏꯟ ꯇꯧꯈ꯭ꯔꯦꯕ ꯑꯩꯗꯣ ꯑꯗꯨꯒꯤ ꯑꯃꯨꯛ ꯑꯁ ꯃꯅꯨꯡ ꯆꯪꯕꯗ ꯂꯩꯕ ꯌꯥꯗ꯭ꯔꯦꯅꯦ ꯃꯩ ꯂꯥꯛꯇꯕꯁꯤꯒ ꯑꯃꯨꯛ ꯑꯁ
ꯑꯗꯨꯒ ꯑꯩꯗꯤ ꯅꯨꯡꯗꯥꯡ ꯇꯥꯔꯗꯤ ꯃꯄꯥꯟ ꯊꯣꯛꯇꯦ ꯕꯛꯀꯦꯠ ꯄꯨꯁꯤꯜꯂꯦ
ꯑꯍꯥꯍꯥꯍꯥ ꯑꯗꯨꯅꯦ
ꯂꯣꯀꯦꯠ ꯄꯨꯁꯤꯂꯦ ꯑꯩꯗꯤ
ꯑꯥ ꯑꯈꯣꯏ ꯍꯣꯁꯇꯦꯜ ꯂꯩꯕꯗꯨꯗ ꯑꯗꯨꯃꯥꯏꯅ ꯇꯧꯋꯦꯗ ꯍꯥꯏꯗꯤ ꯃꯈꯥ ꯀꯨꯝꯕ ꯇꯟꯕꯩꯀꯣ ꯕꯥꯀꯦꯠꯇ ꯑꯗꯨꯝ ꯑꯗꯨꯒ ꯃꯣꯔꯅꯤꯗ ꯆꯥꯛ ꯈꯥꯏꯖꯔꯅꯤ
ꯅꯨꯡꯉꯥꯏꯕꯅꯦ ꯑꯗꯨꯖꯨ
ꯑꯁ ꯎꯪ
ꯑꯩ ꯅꯍꯥꯟ ꯕꯨꯨꯠꯀꯤ ꯋꯥꯔꯤ ꯁꯥꯕꯗ‌ꯣ ꯅꯣꯛꯅꯤꯡꯕꯅꯦ ꯃꯥꯟ ꯃꯄꯥꯟ ꯊꯣꯛꯅꯤꯡꯉꯥꯗꯤ ꯄ꯭ꯂꯥꯁꯇꯤꯛꯇꯔ ꯇꯧꯀꯣ ꯃꯄꯥꯟ ꯊꯣꯛꯀꯅꯨꯀꯣ ꯒ ꯍꯥꯏꯔ
ꯄ꯭ꯂꯥꯁꯇꯤꯛ ꯄ꯭ꯂꯥꯁꯇꯤꯛꯇꯨꯗꯤ ꯈꯔ ꯍꯦꯟꯃꯟꯗ꯭ꯔꯣ ꯍꯥꯍꯥ
ꯖꯥꯠ ꯖꯥꯠꯅꯦ ꯃꯥꯗꯣ ꯅꯨꯡꯉꯥꯏꯕꯅꯦ ꯃꯥꯅ ꯊꯣꯛꯄ ꯄꯪꯉꯥꯡꯗ ꯉꯥꯡꯕꯅꯦ
ꯑꯥ ꯑꯍꯥ ꯑꯗꯨꯏ ꯁꯔꯨꯛ ꯍꯥꯒꯤꯁ ꯍꯥꯞꯄ ꯇꯨꯝꯃ ꯂꯣꯏꯔꯦ ꯀꯩꯅꯣ
ꯍꯥꯒꯤꯁꯇ ꯂꯩꯅꯤꯉꯥꯏ ꯄꯩꯁꯥ ꯂꯩꯗꯅꯦꯍꯦ ꯄ꯭ꯂꯥꯁꯇꯤꯛꯗ ꯑꯣꯏꯅ ꯃꯃꯟ ꯍꯣꯡꯕꯅꯤꯅ
ꯇ꯭ꯔꯣꯅꯦ
ꯑꯉꯥꯡ ꯂꯩꯗꯤꯍꯦ ꯄꯥꯈꯪ ꯂꯣꯏ ꯐꯥꯔꯦ ꯅ꯭ꯔꯖꯔꯤ ꯀꯥ ꯃꯤ ꯌꯥꯎꯔꯦ ꯈꯣꯏ ꯆꯦ ꯑꯉꯥꯡꯁꯤꯡꯁꯨ ꯀ꯭ꯂꯥꯁ ꯋꯥꯟ ꯀꯥꯕ ꯌꯥꯎꯔꯦ꯫
ꯑꯣ ꯅꯠꯇ꯭ꯔꯗꯤ ꯑꯁ ꯍꯧꯖꯤꯛ ꯃꯇꯝꯗꯤ ꯍꯥꯒꯤꯁ ꯍꯥꯞꯄꯒ ꯑꯗꯨꯝ ꯇꯨꯝꯃ ꯂꯣꯏꯔꯦ ꯀꯩꯅꯣ
ꯑꯗꯨꯒꯤ ꯁꯔꯨꯛꯇ ꯕꯛꯀꯦꯠ ꯄꯨꯁꯤꯝꯕꯗꯨꯅ ꯋꯥꯏ ꯁꯪꯉꯦ